ꯑꯧ
ꯎꯝ ꯇꯥꯏ ꯇꯥꯏ ꯀꯗꯥꯏꯗ ꯂꯩꯕ꯭ꯔꯣ
ꯀꯣꯏꯕ ꯆꯠꯂꯦ
ꯁꯤꯗ ꯂꯑꯣꯅꯦꯦ ꯁꯤꯗ ꯐꯪꯁꯟ ꯇꯧꯔꯤ
ꯑꯁ ꯇꯂꯦꯅ ꯁꯤꯗ ꯉꯥꯏꯍꯥꯛ ꯀꯣꯏꯔꯒ
ꯑꯗꯨ ꯑꯗꯨꯗ ꯂꯥꯛ ꯅ ꯁꯤꯗꯂꯑꯣ
ꯂꯩꯁꯥꯕꯤꯈꯜ ꯀꯗꯥꯏ ꯆꯠꯄ꯭ꯔꯣ
ꯂꯩꯁꯥꯕꯤ ꯑꯩꯈꯣꯏꯁꯤꯗ ꯂꯣꯏ ꯊꯕꯛ ꯇꯧꯔꯒ ꯂꯩꯌꯦꯦ
ꯑ ꯍꯣ
ꯑ
ꯗꯦ ꯇꯥꯏ ꯆ ꯄꯨꯔꯅ ꯅꯤꯕꯣ
ꯑꯩꯈꯣꯏꯗꯤ ꯁꯤꯗ ꯊꯕꯛ ꯇꯧꯔꯒ ꯂꯩꯌꯦ ꯐꯛꯁꯟ ꯂꯩꯕꯒꯤ ꯅꯪꯁꯨ ꯂꯥꯛꯑꯣ
ꯂꯥꯛꯀ ꯂꯥꯛꯀ ꯍꯥꯏꯒꯔꯒ
ꯀ
ꯅꯈꯣꯏꯗꯣ ꯃꯤ ꯂꯥꯡ
ꯃꯄꯥꯟꯗ ꯂꯥꯡꯒꯄꯦ ꯑꯩꯈꯣꯏꯗꯤ ꯃꯅꯨꯡꯗ ꯂꯩꯌꯦ
ꯑꯣ ꯀꯔꯤ ꯈꯨꯟꯒꯤꯔꯣ ꯅꯪ ꯑꯗꯨ
ꯑꯩꯈꯣꯏꯗꯤ ꯑꯥ ꯋꯥꯏꯈꯣꯡ ꯂꯣꯝꯗꯒꯤ
ꯑꯣ ꯀꯔꯤ ꯀꯔꯤ ꯍꯣꯠꯅꯕ꯭ꯔꯣ ꯍꯧꯖꯤꯛꯀꯥꯟꯗꯤ
ꯂꯧ ꯂꯧ ꯁꯨꯕ ꯊꯕꯛ ꯇꯧꯔꯤ
ꯑꯣ ꯂꯧ ꯁꯨꯕ꯭ꯔꯣ
ꯑꯩꯈꯣꯏꯗꯤ ꯂꯧꯁꯨ ꯆꯠꯇ꯭ꯔꯦꯅꯦ
ꯅꯪꯕꯨ ꯀꯔꯤ ꯖꯥꯇꯤꯅꯣ
ꯆꯣꯊꯦꯅꯦ ꯆꯣꯊꯦ
ꯑꯣ ꯅꯨꯡꯉꯥꯏꯔꯤꯕ꯭ꯔꯣ
ꯃꯦ
ꯀ꯭ꯔꯝ ꯀ꯭ꯔꯝ ꯄꯥꯜꯂꯤꯌꯦ
ꯑꯗꯨꯝ ꯑꯗꯨꯝ ꯄꯥꯜꯂꯤꯌꯦꯦ
ꯎ ꯁꯌꯦꯝ ꯁꯥ ꯔꯦꯀꯣ
ꯊꯝꯅꯣꯁꯦ ꯀꯣ
ꯑꯥ ꯎꯥ